ꯐꯨꯗ꯭ꯔꯣ
ꯇꯨꯑꯦ ꯈꯔ ꯋꯥꯔꯤ ꯅꯨꯡꯉꯥꯏꯈꯔ ꯃꯥꯜꯂꯦ ꯍꯧꯖꯤꯛꯀꯤꯗꯣ
ꯌꯥꯝ ꯊꯨꯗ꯭ꯔꯣ ꯍꯥꯏꯗꯤ ꯍꯦ ꯇ ꯈꯤꯕꯒ ꯍꯥꯏꯗꯤ ꯑ ꯑꯩꯅ ꯋꯥ ꯉꯥꯡꯕꯗ ꯇꯥꯗꯕꯩ ꯐꯣꯟ ꯍꯦꯛ ꯂꯧꯊꯣꯛꯑꯒ ꯂꯥꯛꯑꯝꯕꯗꯣ ꯐꯣꯟ ꯑꯗꯨ ꯌꯥꯝ ꯊꯨꯏ ꯍꯥꯏꯕꯅꯤꯗ ꯑꯩ ꯑꯩ ꯅꯉꯣꯟꯗ ꯅꯨꯄꯥ ꯑꯃꯒꯤ ꯋꯥꯔꯤ ꯂꯤꯈ꯭ꯔꯕ ꯉꯁꯥꯏ ꯐꯣꯟ ꯇꯧꯕꯗ ꯑꯩ ꯊꯦꯡꯅꯕꯅꯦꯕ
ꯂꯤꯗ꯭ꯔꯤ ꯂꯤꯔꯥꯎ
ꯎꯝ ꯅꯣꯏ ꯑꯃ ꯑꯗꯨ ꯑꯗꯨ ꯅꯨꯄꯥꯗꯣ ꯑꯦꯝ ꯌꯨ ꯀꯦꯕ ꯇꯤꯃꯦꯝ ꯑꯦꯁ ꯇꯤ ꯑꯦꯝ ꯑꯦꯜ ꯔꯣꯝ ꯗꯒꯤꯅꯦ ꯔꯣꯀꯣ ꯆꯤꯡ ꯂꯣꯝꯗꯒꯤ ꯁꯣꯔꯠ ꯀꯠ ꯍꯥꯏꯕꯅꯦ ꯑꯗꯨ ꯅꯨꯄꯥꯗꯣ ꯉꯁꯥꯢ ꯅꯣꯛꯅꯤꯡꯕꯁꯦ ꯈꯪꯕ꯭ꯔ ꯍꯍꯍ ꯃꯥꯗꯣ ꯎꯝ ꯎꯝ ꯀꯩ ꯍꯥꯏꯒꯦꯔꯥ ꯃꯩꯇꯩꯂꯣꯟ ꯐꯖꯅ ꯑꯗꯨꯝ ꯍꯩꯔꯒꯁꯨ ꯌꯥꯝ ꯍꯩꯇꯕ ꯃꯥꯜꯂꯦꯕ ꯎꯝ
ꯑꯩꯒꯨꯝꯅ
ꯅꯪꯗꯤ ꯍꯩꯌꯦ ꯑꯗꯨꯒ ꯑꯩꯒꯤ ꯋꯥꯔꯤꯂꯤꯒꯦ ꯑꯝꯇ ꯇꯥꯎ ꯑꯗꯨ ꯅꯨꯄꯥꯗꯣ ꯃꯥꯁꯦ ꯑꯗꯨꯝ ꯀꯩ ꯍꯥꯏꯅꯤ ꯔꯣꯡꯃꯩ ꯂꯣꯟ ꯉꯛꯇ ꯊꯦꯠꯀꯦ ꯇꯧꯕ ꯑꯩꯅ ꯊꯦꯠꯇꯅꯤ ꯍꯥꯏꯕꯣ ꯇꯧꯕꯅꯦꯕ ꯑꯩꯌꯥ ꯑꯗꯨꯝ ꯉꯥꯡꯈꯤ ꯍꯤꯃꯥ ꯑꯩ ꯅꯣꯛꯄꯗ ꯁꯤꯒꯦ ꯇꯧꯑꯦ ꯑꯃ ꯃꯣꯏꯗꯣ ꯎꯝ ꯀꯩꯅꯣꯃ ꯑꯩꯅ ꯀꯩ ꯌꯦꯟꯖꯥꯡ ꯆꯥꯕ꯭ꯔꯥ ꯍꯥꯏꯕ ꯀꯥꯟꯗ ꯎꯁꯣꯏ ꯍꯥꯏꯕ꯭ꯔꯥ
ꯎꯁꯣꯏ ꯍꯥꯏꯕ꯭ꯔꯕꯣ ꯀꯩꯅꯣ ꯕꯦꯝꯕꯨꯒꯤꯗꯣ ꯑꯗꯨ ꯆꯥꯏꯑꯦꯅ ꯍꯥꯏꯕ ꯑꯗꯨ ꯑꯩ ꯉꯁꯥꯏꯒꯤ ꯐꯔꯁꯇꯗꯤ ꯎꯁꯣꯏꯁꯦ ꯀꯔꯤꯅꯣ ꯈꯪꯗꯕ ꯀꯥꯎꯈ꯭ꯔꯕ ꯃꯁꯛꯇꯣ ꯗꯨꯒꯤ ꯑꯩꯅ ꯎꯁꯣꯏ ꯍꯥꯏꯕꯗꯤ ꯀꯔꯝꯕꯔꯥ ꯍꯥꯏꯔꯒ ꯃꯥꯁꯦ ꯎꯝ ꯑꯩꯈꯣꯏ ꯂꯣꯟꯗ ꯑꯣꯏꯅ ꯍꯥꯏꯈ꯭ꯔꯕ ꯑꯩꯈꯣꯏ ꯂꯣꯟꯗ ꯍꯥꯏꯔꯒ ꯑꯗꯨꯝ ꯆꯥꯏꯌꯦ ꯍꯥꯏꯕꯗ ꯑꯩꯗꯤꯀꯣ ꯑ ꯅꯣꯛꯄꯗꯣ ꯑꯗꯨꯒ ꯃꯥꯗꯨꯝ ꯔꯣꯡꯃꯩꯂꯣꯟꯗ ꯍꯥꯏꯒꯦꯅ ꯑꯗꯨꯝ ꯇꯧꯕ ꯃꯥꯗꯣ ꯃꯩꯇꯩ ꯂꯣꯟꯗ ꯌꯥꯝ ꯍꯩꯇ꯭ꯔꯕ
ꯎꯝ ꯍꯥꯏꯅꯗꯕꯤ ꯑꯗꯨꯝ ꯊꯣꯛꯀꯦ ꯊꯣꯛꯀꯦ ꯗ ꯇꯧꯔꯝꯃꯦ ꯃꯥꯒꯤꯗꯣ
ꯁꯥꯟꯅꯕꯗꯤ ꯌꯥꯝ ꯅꯣꯛꯅꯤꯡꯉꯦꯕꯀꯣ ꯃꯥꯗꯣ ꯎꯝ ꯑ ꯄꯥꯈꯪ ꯁꯔꯤꯅꯤꯒ ꯍꯥꯏꯌꯦ ꯄꯥꯈꯪ ꯁꯔꯤꯅꯤ ꯈꯪꯗꯦ ꯑꯗꯨꯗꯤ ꯃꯥꯗꯣ ꯄꯥꯈꯪ ꯁꯔꯤ ꯍꯥꯏꯕꯗꯤ ꯑꯣ ꯃꯣꯏꯒꯤ ꯖꯨꯅꯤꯌꯔ ꯌꯥꯝꯕꯒꯤ ꯑꯣꯏꯔꯝꯒꯅꯦꯕꯀꯣ ꯊꯥꯔꯇꯤꯗꯤ ꯌꯧꯗꯕ ꯃꯥꯜꯂꯦ ꯃꯥꯗꯣ ꯑꯗꯨ ꯑꯣꯏꯔꯒꯁꯨꯨ ꯃꯤꯅ ꯃꯤꯅ ꯑꯗꯨꯝ ꯃꯣꯏ ꯃꯣꯏꯅ ꯑꯗꯨꯝ ꯁꯤꯅꯤꯌꯔꯗ ꯂꯩꯕꯅꯤꯅ ꯃꯣꯏꯗ ꯄꯥꯈꯪ ꯁꯔꯤ ꯁꯨꯃꯥꯏꯅ ꯍꯥꯏ ꯍꯥꯏꯕꯤꯕꯖꯥꯠꯅꯦꯕ ꯎꯝ ꯑꯗꯨꯝ ꯃꯣꯏ ꯏꯝꯐ ꯑꯁꯤꯗꯁꯨ ꯑꯗꯨꯝ ꯂꯩꯔꯝꯃꯦ ꯍꯥꯏꯌꯦ ꯇꯝꯄꯥꯛꯇꯁꯨ ꯌꯥꯝ ꯀꯨꯏꯅ
ꯑꯗꯨꯒ ꯁꯨꯃꯥꯏ ꯍꯥꯏꯅꯔꯦ ꯑꯗꯨꯒ ꯀꯔꯤꯕ ꯃꯥꯅꯣ ꯍꯥꯏꯕꯗꯣ ꯂꯥꯁꯇ ꯏꯕꯥꯅꯤꯁꯦ ꯐꯣꯟ ꯊꯝꯈ꯭ꯔꯦꯕ ꯃꯥꯅ ꯑꯃꯨꯛ ꯃꯦꯁꯦꯁ ꯊꯥꯔꯛꯄ
ꯑꯥ
ꯊꯥꯔꯒ ꯑꯁ ꯏꯕꯥꯅꯤꯁꯦ ꯁꯔꯅꯦꯝ ꯃꯅꯩꯅꯦꯅ ꯍꯥꯏꯌꯦ ꯑ ꯍꯥꯍꯥ ꯑꯩꯩꯅ ꯐꯠꯇ꯭ꯔꯣ ꯁꯔꯅꯦꯝ ꯃꯥꯟꯅꯕꯗꯣ ꯕ꯭ꯔꯗꯔꯒ ꯁꯤꯁꯇꯔꯅꯦ ꯑꯩꯅ ꯍꯥꯏꯕ ꯑꯗꯨꯒ ꯃꯥ ꯃꯥꯗꯤ ꯀꯔꯤ ꯍꯥꯏꯕ꯭ꯔꯥ ꯍꯥꯏꯔꯒ ꯃꯥꯗꯣ ꯑꯃ ꯂꯩ ꯍꯥꯏꯗꯤ ꯎꯝ ꯋꯥ ꯑꯃ ꯉꯥꯡꯉꯦꯕꯀꯣ ꯑꯗꯨ ꯋꯥꯗꯣ ꯊꯥꯏꯅꯒꯤ ꯑꯗꯨꯝ ꯑꯦꯛꯖꯥꯝꯄꯜ ꯄꯤꯕꯅꯦꯕ
ꯑꯠꯁꯥ
ꯑꯗꯨ ꯑꯩꯅꯗꯤ ꯑꯗꯨ ꯈꯪꯗꯕ ꯑꯗꯨ ꯃꯥꯅ ꯀꯃꯥꯏꯅ ꯑꯦꯛꯖꯥꯝꯄꯜ ꯄꯤꯕ꯭ꯔꯥ ꯍꯥꯏꯔꯒ
ꯅꯣꯏ ꯂꯣꯟꯗꯔꯣ
ꯍꯣꯏ ꯍꯣꯏ ꯂꯧꯗ ꯆꯠꯄꯗ ꯑꯣ ꯉꯥꯏꯈꯣ ꯑꯩ ꯑꯃꯔꯛ ꯌꯦꯡꯒꯦꯀꯣ ꯅꯣꯡꯅꯤꯡꯕꯅꯦ
ꯃꯣꯢ ꯑꯃ ꯌꯦꯡꯒꯦ ꯍꯥꯏꯗꯦ
ꯑꯃꯒ ꯌꯦꯡꯒꯦ ꯅꯪ ꯉꯥꯇꯪ ꯄꯥꯏꯌꯣ ꯀꯅꯥꯏ ꯆꯠꯄ꯭ꯔ ꯀꯗꯤꯏ ꯆꯠꯄ꯭ꯔꯥ
ꯎꯝ ꯈꯪꯗ꯭ꯔꯗꯤ
ꯀꯗꯥꯏ ꯆꯠꯈ꯭ꯔꯕ ꯈꯪꯗꯔꯦ ꯑꯩꯅ ꯅꯝꯕꯔꯗꯨ ꯁꯦꯚ ꯇꯧꯗꯕ
ꯑꯁꯥ ꯑꯗꯣ ꯃꯥ ꯃꯥꯅ ꯍꯥꯏꯕꯗꯣ ꯀꯩꯅꯣ ꯋꯥꯆꯦꯞꯒꯨꯝꯕꯩ ꯍꯥꯏꯕ ꯅꯠꯇ꯭ꯔꯒ ꯀꯣꯜꯗꯒꯤ ꯍꯥꯏꯕ꯭ꯔꯥ
ꯋꯥꯠꯆꯦꯞꯇꯅꯦ
ꯑꯠꯁꯥ ꯑꯩ ꯑꯩꯅꯗꯤ ꯅꯪ ꯀꯣꯜꯗ ꯇꯧꯔꯒ ꯑꯃꯥꯏꯅ ꯍꯥꯏꯕ꯭ꯔꯅ ꯈꯟꯕ
ꯀꯣꯜꯗ ꯅꯠꯇꯦꯗꯥ ꯎꯝ ꯑꯣ ꯑꯣ ꯑꯣ ꯂꯧ ꯆꯠꯄ ꯍꯥꯏꯕ ꯅꯠꯇꯦ ꯑꯃꯥ ꯃꯥꯅ ꯑꯗꯨꯝ ꯑꯦꯛꯖꯥꯝꯄꯜ ꯄꯤꯕꯅꯦꯕꯀꯣ ꯏꯕꯥꯅꯤ ꯁꯔꯅꯦꯝ ꯃꯥꯟꯅꯕꯗꯨꯗꯥ ꯍꯥꯏꯗꯤ ꯃꯥꯖꯦ ꯆꯤꯒꯤ ꯑꯈꯣꯏꯒꯤ ꯁꯨꯃꯥꯏꯅ ꯇꯧꯕ ꯃꯐꯝꯁꯤꯗꯒꯤ ꯃꯥꯁꯦ ꯅꯨꯄꯤ ꯑꯃ ꯀꯣꯏ ꯀꯣꯏꯅꯕ ꯍꯣꯠꯅꯩꯅ ꯍꯥꯏꯕꯅꯦꯕ ꯑꯗꯨꯗꯣ ꯑꯗꯣ ꯑꯗꯨ ꯂꯣꯟꯅ ꯃꯥꯅ ꯊꯥꯏꯅꯒꯤ ꯋꯥꯔꯤ ꯑꯣ ꯂꯣꯟꯗ ꯑꯗꯨꯝ ꯄꯨꯊꯣꯔꯛꯄ ꯑꯩꯗꯤ ꯂꯧ ꯂꯧ ꯅꯠꯇꯦ ꯍꯤꯟꯖꯥꯡ ꯊꯤꯕ ꯆꯠꯄꯗꯥ ꯑ ꯁꯤꯡꯁꯨ ꯄꯨꯔꯛꯑꯒꯗꯤ ꯑꯥ ꯑꯩꯗꯤ ꯑꯈꯣꯏꯒꯤꯗꯃꯛ ꯗꯕꯜ ꯄ꯭ꯔꯣꯐꯤꯠ ꯑꯣꯏꯗꯅꯥ ꯏꯟꯖꯥꯡ ꯅꯥꯄꯤꯁꯨ ꯄꯨꯔꯛꯄ ꯁꯤꯡꯖꯨ ꯄꯨꯔꯛꯄꯥ ꯑꯁꯨꯃꯥꯏꯅ ꯍꯥꯏꯕ ꯃꯥꯅ ꯆꯨꯝꯗ꯭ꯔꯣ ꯃꯥ ꯑꯁꯤꯗꯁꯨ ꯌꯥꯎꯔꯒ ꯅꯨꯄꯤꯗꯨꯁꯨ ꯐꯪꯉꯒꯗꯤ ꯃꯥꯒꯤ ꯗꯕꯜ ꯄ꯭ꯔꯣꯐꯤꯠ ꯑꯣꯏꯔꯦ ꯗꯅꯥ
ꯎꯝ ꯎꯝ ꯑꯗꯨ
ꯅ ꯍꯥꯏꯕ
ꯑꯁꯥ ꯑꯗꯨ ꯌꯥꯕꯤꯈ꯭ꯔꯣꯗꯅꯥ
ꯀꯔꯤꯔꯣ ꯍ ꯍ
ꯊꯤꯔꯤꯗꯣ
ꯀꯅꯥ ꯀꯅꯥꯕꯨ ꯌꯥꯎ ꯍꯥꯏꯕ꯭ꯔ ꯅꯪ ꯌꯥꯔꯣ
ꯅꯣꯏ ꯀꯩꯅꯣꯃ ꯃꯅꯥꯕꯒꯤ ꯌꯥꯗꯕ꯭ꯔꯣ
ꯒꯔꯤ ꯁꯔ ꯅꯦꯝ ꯃꯥꯟꯅꯩꯌꯦ
ꯗꯤ ꯑꯗꯨꯗꯣ ꯃꯥꯟꯅꯔꯗꯤ ꯑꯗꯨꯝ ꯌꯥꯗ
ꯎꯝ ꯌꯥꯗꯦꯅꯥ ꯀꯔꯤꯔꯣ ꯏꯁ ꯁꯔꯅꯦꯝ ꯃꯥꯟꯅꯗ꯭ꯔꯖꯨ ꯃꯤꯗ ꯍꯦꯛꯇ ꯍꯥꯏꯔꯒ ꯄꯪꯌꯥ ꯌꯥꯒꯦꯔꯣ
ꯈꯪꯗꯦꯌꯦ ꯍꯟꯗꯛꯇꯤ ꯍꯟꯗꯛꯇꯤ ꯁꯔꯅꯦꯝ ꯃꯥꯟꯅꯔꯖꯨ ꯑꯍꯣꯡꯕ ꯌꯥꯝ ꯂꯩꯔꯕ ꯖꯥꯠꯅꯤ
ꯑꯗꯨ ꯂꯩꯔꯒꯁꯨ ꯀꯣꯟꯅꯗꯤ ꯑꯗꯨꯝ ꯀꯩꯅꯣꯃꯗꯤ ꯇꯧꯕꯅꯤꯅꯀꯣ ꯃꯤ ꯊꯥꯏꯅꯒꯤ ꯑꯍꯟ ꯖꯤꯡꯅ ꯐꯠꯇꯦ ꯍꯥꯏꯔꯗꯤ ꯐꯠꯇ꯭ꯔꯦ ꯑꯗꯨꯒꯤ ꯑꯗꯨꯝ ꯍꯥꯏꯕ ꯌꯥꯗꯦ
ꯑ
ꯈꯤꯇꯪ
ꯍꯣꯏꯅꯦ ꯊꯥꯏꯅꯒꯤ ꯋꯥꯔꯤꯁꯤꯡꯁꯨ ꯃꯣꯏꯅ ꯍꯟꯗꯛ ꯑꯈꯣꯏꯅ ꯂꯥꯔꯤꯛ ꯇꯝꯃꯒꯥ ꯂꯣꯜ ꯗꯥ ꯈꯪꯉꯦꯅ ꯆꯨꯝꯗꯦ ꯆꯨꯝꯗꯦ ꯍꯥꯏꯕꯗꯨ ꯑꯝꯃꯥꯔꯣꯝꯗꯗꯤ ꯌꯥꯗꯕꯅꯤ ꯊꯥꯏꯅꯒꯤꯁꯨ ꯑꯦꯛꯁꯄꯤꯔꯤꯔꯦꯟꯁ ꯃꯣꯏꯅ ꯊꯣꯛꯈꯤꯕꯁꯤꯡꯗꯨ ꯍꯥꯏꯔꯒ ꯊꯝꯃꯝꯕꯅꯤꯅ ꯇꯧꯕꯅꯤꯅꯀꯣ ꯑꯗꯨꯝ ꯀꯩꯅꯣꯃꯗꯤ ꯑꯗꯨꯝ ꯂꯩꯕꯅꯤ
ꯅꯪꯁꯦ ꯑꯩꯉꯣꯟꯗ ꯑꯗꯨꯃꯥꯏꯅ ꯄꯪꯍꯥꯏ ꯍꯥꯏ ꯑꯗꯨꯗꯤ ꯅꯪꯁꯨ ꯉꯔꯥꯡ ꯇꯧꯕ ꯅꯨꯄꯤꯁꯤꯗꯣ ꯀꯣꯏꯔꯣꯅ
ꯀꯣꯏꯒꯦ ꯂꯩꯕꯅꯤ ꯅꯪꯁꯨ ꯌꯥꯗꯦ ꯃꯥꯁꯨ ꯌꯥꯗꯦ
ꯑꯦ ꯍ ꯍ ꯍ ꯁꯨ ꯌꯥꯗꯦꯁꯨ ꯌꯥꯗꯦꯒ ꯍꯥꯏꯌꯦꯅꯦ ꯀꯣꯏꯔꯣ ꯑꯗꯨꯗꯤ ꯌꯥꯅꯕ ꯍꯥꯏꯔꯒ ꯃꯣꯏꯁꯨ ꯊꯤ ꯃꯣꯏꯁꯨ ꯊꯤꯕ ꯑꯣꯏꯔꯝꯒꯅꯤ
ꯅꯨꯄꯤꯁꯤꯡꯁꯦ ꯄꯥꯝꯃꯦ ꯍꯥꯏꯔꯁꯨ ꯃꯣꯏꯗꯤ ꯄꯥꯝꯃꯦ ꯗꯥꯏꯔꯦꯛ ꯍꯥꯏꯗꯕꯅꯤꯗ
ꯁꯦꯁ ꯑꯗꯨꯗꯤ ꯀꯝ ꯑꯦ ꯑꯦ ꯅꯪ ꯅꯪ ꯁꯨꯃꯥꯏ ꯅꯒ ꯇꯥꯏꯕꯁꯦ ꯑꯩꯅ ꯉꯁꯥꯏ ꯃꯦꯖꯦꯁꯇ ꯑꯦꯛꯅꯣꯔ ꯇꯧꯏꯀꯣ ꯍꯥꯏꯕꯒꯤ ꯑꯣꯏꯔꯝꯒꯅꯤ ꯑꯩ ꯗꯨꯃꯥꯏꯅ ꯌꯥꯝ ꯍꯥꯏꯒꯟꯕꯅꯦ
ꯍꯩꯒꯟꯕꯅꯦꯕ
ꯍꯥꯏꯒꯟꯕꯅꯦ ꯃꯤꯟꯁ ꯑꯩꯒꯤ ꯐ꯭ꯔꯦꯟ ꯅꯨꯄꯤ ꯑꯣꯏꯔꯁꯨꯀꯣ ꯑꯗꯨꯝ ꯎꯝ ꯍꯥꯏꯗꯤ ꯑꯩꯅ ꯍꯥꯏꯕ ꯍꯥꯟꯅ ꯇꯥꯎꯑꯣꯅꯦ ꯍꯥꯏꯕꯗꯤ ꯑꯁ ꯑꯩꯅ ꯍꯥꯏꯕ ꯇꯧ ꯍꯥꯢꯔ ꯑꯩꯒꯤ ꯐ꯭ꯔꯦꯟ ꯅꯨꯄꯤ ꯑꯣꯏꯔꯁꯨ ꯅꯨꯄꯥ ꯑꯣꯏꯔꯁꯨ ꯍꯥꯏꯗꯤ ꯑꯩꯈꯣꯏꯅ ꯁꯨꯃꯥꯏꯅ ꯇꯦꯛꯁ ꯊꯥꯅꯔꯒ ꯍꯥꯏꯗꯤ ꯑꯗꯨꯝ ꯐꯣꯔ ꯑꯦꯛꯖꯥꯝꯄꯜ ꯑꯣꯟꯂꯥꯏꯟꯒꯨꯝꯕ ꯂꯩꯔꯝꯃꯒ ꯃꯦꯁꯦꯁ ꯍꯟꯗꯕꯗꯣ ꯑꯩꯅ ꯅꯥꯏꯟ ꯊꯥꯔꯇꯤꯗ ꯊꯥꯔꯦ ꯍꯥꯏꯔꯁꯦꯕꯀꯣ ꯑꯗꯨꯒ ꯅꯥꯏꯟ ꯊꯥꯔꯇꯤꯗ ꯊꯥꯔꯒꯁꯨ ꯑ ꯃꯣꯏꯅ ꯅꯥꯏꯟ ꯑ ꯊꯥꯔꯇꯤ ꯊ꯭ꯔꯤ ꯊꯥꯔꯇꯤ ꯐꯣꯔ ꯁꯨꯃꯥꯏꯅ ꯍꯥꯏꯔꯁꯦ ꯁꯨꯃꯥꯏꯅ ꯆꯪꯉꯝꯃꯒ ꯑꯩ ꯃꯦꯁꯦꯁ ꯌꯦꯡꯕꯤꯗ꯭ꯔꯦꯕꯀꯣ
ꯑꯠꯁꯥ
ꯑꯩꯅ ꯁꯨꯃꯥꯏꯅ ꯍꯦꯛꯇ ꯍꯥꯏꯕꯅꯦꯕ ꯑꯩꯕꯨ ꯏꯛꯅꯣꯔ ꯇꯧꯋꯤꯀꯣ ꯍꯥꯏꯔꯒ ꯅꯨꯄꯤꯁꯨ ꯅꯨꯄꯥꯁꯨ ꯍꯥꯏꯌꯦꯕ ꯑꯗꯨꯃꯥꯏꯅ
ꯑꯩꯗꯤ ꯑꯗꯨꯗꯤ ꯑꯣꯟꯂꯥꯏꯟ ꯑꯣꯐ ꯇꯧꯈ꯭ꯔꯅꯤ
ꯑꯣ ꯑꯗꯨꯗꯤ ꯅꯪ ꯌꯥꯗ꯭ꯔꯦꯗ ꯇꯧꯅꯁꯤꯔꯣ ꯇꯧꯔꯁꯤꯔꯣ ꯑꯩꯁꯨ ꯇꯧꯔꯒꯦ
ꯇꯧꯅꯁꯤꯔꯣ ꯍꯥꯏꯔꯦ
ꯐꯔꯦ ꯐꯔꯦ ꯑꯩꯁꯨ ꯑꯣꯐ ꯇꯧꯔꯒꯦ ꯑꯗꯨꯗꯤ ꯂꯥꯁ ꯁꯤꯟ ꯑꯣꯐ ꯇꯕꯤꯒꯦꯀꯣ
ꯁꯥꯎ ꯁꯥꯎꯒꯟꯗꯦ ꯍꯥꯏꯔꯒ ꯑꯃꯨꯛꯀ ꯁꯥꯎꯔꯒ ꯇꯧꯔꯤꯌꯦ ꯂꯩꯔꯤꯁꯤꯡꯁꯤ
ꯑꯩꯅ ꯉꯁꯥꯏꯗꯩ ꯅꯣꯛꯑꯒ ꯂꯩꯕꯗꯣ ꯁꯥꯎꯕ ꯌꯥꯝ ꯃꯥꯟꯕ꯭ꯔꯣ
ꯑꯣꯈꯦ ꯑꯩ ꯇꯧꯔꯒꯦ ꯅꯪ ꯇꯧꯒꯅꯨ ꯗꯨꯗꯤꯀꯣ ꯁꯥꯎꯅꯣ
ꯌꯥꯅꯤꯡꯗꯕ ꯆꯥꯡ
ꯑ
ꯀꯩꯅꯣ ꯅꯪ ꯀꯅꯥ ꯆꯩꯔꯤꯕ ꯍꯧꯖꯤꯛꯄꯣ
ꯑ ꯏꯅꯥꯎ ꯅꯨꯄꯥꯗꯣ ꯍꯩꯄꯥ ꯁꯥꯕ
ꯑꯠꯆꯥꯥ ꯃꯇꯨꯗꯣ ꯍꯥꯏꯒꯅꯨꯅꯦ
ꯁꯥꯎꯗꯦꯇ ꯁꯥꯎꯕ ꯅꯠꯇꯦꯗ ꯀꯔꯟ ꯇꯥꯕꯒꯤ ꯋꯥꯉꯥꯡ ꯕꯅꯤꯗ ꯑꯗꯣ ꯌꯥꯝ ꯂꯥꯡꯕ꯭ꯔ ꯍꯧꯖꯤꯛ
ꯉ ꯉꯥꯡꯗꯦ ꯂꯥꯡꯗꯦ ꯌꯥꯏꯌꯦ ꯑꯗꯨꯝ
ꯂꯥꯡꯉꯗꯤ ꯍꯥꯏꯌꯣꯀꯣ
ꯑꯩꯒꯤꯗꯤ ꯅꯣꯏꯁ ꯂꯥꯛꯄ꯭ꯔꯣ ꯐꯦꯟ
ꯂꯥꯛꯇꯦ ꯉꯁꯤꯗꯤ
ꯍꯧꯖꯦ
ꯁꯥꯏꯌꯦ
ꯎꯝ
ꯌꯥꯝ ꯁꯥꯏꯌꯦ ꯑꯈꯣꯏꯅ ꯑ ꯑꯁ ꯑꯩꯗꯣ ꯑꯦ ꯑꯦꯌꯥꯔꯕꯠ ꯍꯥꯞꯇ꯭ꯔꯦꯕꯀꯣ
ꯎꯝ
ꯄꯗꯣ ꯀꯩꯅꯣ ꯇꯧꯋꯦꯅ ꯍꯥꯏꯕ ꯑꯗꯨꯒꯤ ꯍꯥꯞꯇ꯭ꯔꯕ ꯐꯣꯟ ꯌꯥꯝ ꯁꯥꯕ ꯋꯥꯅꯦ
ꯁꯝꯃꯔꯗꯗꯤ ꯐꯣꯟ ꯌꯥꯝ ꯁꯥꯏꯅꯦꯀꯣ
ꯍꯣꯏ ꯁꯝꯃꯔꯗꯗꯤ ꯕꯦꯇ꯭ꯔꯤꯗꯣ ꯁꯥꯒꯠꯀꯅꯤ ꯁꯤ ꯄꯤ ꯑꯣ ꯁꯥꯒꯠꯀꯅꯤ ꯑꯗꯨꯒꯤ ꯐꯣꯟ ꯍꯦꯟꯅ ꯁꯤꯏꯌꯦꯕ
ꯎꯝ
ꯐꯣꯟ ꯃꯇꯥꯡꯗꯗꯤ ꯐꯖꯅ ꯈꯪꯕꯅꯦ ꯑꯩꯖꯨ
ꯌꯥꯝ ꯐꯩꯀꯣ
ꯍꯩꯄꯥ ꯁ ꯈꯔ ꯁꯥꯕꯅꯦ
ꯎꯝ ꯍꯩꯄꯥꯁꯨ ꯈꯔ ꯁꯥꯔꯝꯒꯅꯤ
ꯑꯗꯣ ꯍꯩꯄꯥ ꯈꯔ ꯁꯥꯕꯅ ꯐꯗ꯭ꯔꯣ
ꯐꯩꯗꯥ ꯍꯩꯄꯥ ꯁꯥꯕꯅ ꯐꯔꯦ
ꯅꯪꯅꯕꯨ ꯐꯩ ꯍꯥꯏꯗꯤ ꯗꯨꯝ ꯇꯧ ꯂꯣꯏꯔꯦ ꯀꯩꯅꯣ
ꯑꯩꯗꯣ ꯎꯝ ꯉꯔꯥꯡꯗꯤ ꯋꯥꯔꯤ ꯁꯥꯕ ꯀꯥꯟꯗ ꯏꯀꯥꯏꯕꯅꯦꯕꯀꯣ ꯏꯀꯥꯏꯕ ꯍꯥꯏꯕꯗꯤ ꯂꯣꯏꯅꯃꯛ
ꯂꯣꯏꯅꯃꯛ ꯍꯥꯏꯕꯗꯤ ꯀꯅꯥ ꯀꯅꯥ ꯁꯥꯕ꯭ꯔꯥ
ꯑꯩ ꯋꯥꯔꯤ ꯁꯥꯟꯅꯩꯗꯅꯥ ꯑꯇꯣꯞꯄ ꯃꯤꯒꯁꯨ ꯍꯥꯏꯗꯤ ꯏꯀꯥꯏꯕ ꯅꯠꯇꯕ ꯎꯝ ꯀꯩꯅꯣ ꯇꯧꯕꯗꯣ ꯑꯩꯉꯣꯟꯗ ꯑꯣ ꯐꯔꯦ ꯐꯥꯔꯁ ꯇꯥꯏꯝ ꯗꯤ ꯅꯠꯇꯕ ꯑꯗꯨꯝ ꯈꯪꯅꯗꯕ ꯃꯤꯒ ꯗꯥꯏꯔꯦꯛ ꯋꯥꯔꯤ ꯁꯥꯟꯅꯩꯗꯅꯥ ꯑꯗꯨꯃꯥꯏꯅ ꯑꯣꯏꯕꯩ ꯑꯩꯉꯣꯟꯗ ꯀꯝꯐꯣꯔꯇꯦꯕꯜ ꯑꯣꯏꯗꯕꯗꯣ
ꯑꯩꯉꯣꯟꯗꯁꯨ
ꯅꯉꯣꯟꯗꯕꯨꯗꯤ ꯑꯗꯨꯝ ꯋꯥꯔꯤ ꯁꯥꯟꯅꯔꯒ ꯅꯪꯖꯨ ꯐ꯭ꯔꯤ ꯑꯣꯏꯕꯅꯤꯅ ꯅꯪꯉꯣꯟꯗꯗꯤ ꯀꯩꯁꯨ ꯈꯟꯗ꯭ꯔꯦꯕꯀꯣ ꯑꯗꯨꯒ ꯎꯝ ꯉꯔꯥꯡꯒꯤ ꯗꯨꯅ ꯐꯥꯔꯁ ꯗꯦꯗꯅꯥ ꯉꯁꯤ ꯁꯦꯀꯦꯟ ꯗꯦꯗꯗꯤ ꯍꯥꯏꯗꯤ ꯋꯥꯔꯤ ꯁꯥꯟꯅꯕꯗꯣ ꯑꯗꯨꯝ ꯑꯩꯁꯨ ꯑꯗꯨꯝ ꯑꯗꯨꯝ ꯍꯥꯏꯈꯤꯕꯗꯣ ꯋꯥ ꯌꯥꯝ ꯉꯥꯡꯕꯗꯣ ꯗꯨꯃꯥꯏꯅ ꯑꯣꯏꯕ ꯍꯥꯏꯗꯤ ꯅꯉꯣꯟꯗ ꯉꯠꯇ ꯁꯨꯃꯥꯏꯅ ꯉꯥꯡꯕꯅꯦꯕ ꯉꯔꯥꯡꯗꯒꯤꯗꯤ ꯑꯗꯣ ꯉꯁꯤꯗꯤ ꯑꯇꯣꯞꯄ ꯃꯤꯗꯖꯨ ꯁꯨꯃꯥꯏꯅ ꯍꯥꯏꯗꯤ ꯐ꯭ꯔꯤ ꯑꯣꯏꯔ ꯉꯥꯡꯕꯗꯣ ꯑꯗꯨꯃꯥꯏꯅ ꯉꯥꯡꯉꯤ ꯍꯥꯏꯕꯅꯤꯗ
ꯃꯗꯨꯅꯤꯅꯦ ꯎꯝ ꯎꯝ ꯍꯥꯏꯔꯣꯏꯒꯦ ꯁꯤꯖꯦ
ꯂꯩꯗꯅꯥ ꯋꯥꯔꯤ ꯁꯥꯟꯅꯕ ꯍꯥꯏꯕꯖꯦ ꯑꯁꯤꯗꯤ ꯋꯥꯔꯤ ꯁꯥꯟꯅꯅꯤꯡꯉꯥꯏꯅꯤꯗꯅꯥ ꯇꯨꯃꯤꯟꯅ ꯂꯩꯕꯗꯤ ꯌꯥꯗ꯭ꯔꯦꯗꯅꯥ ꯑꯗꯨꯒꯤꯅꯦꯗꯥ ꯅꯪꯁꯨ ꯌꯥꯝ ꯁꯥꯟꯅꯔ ꯑꯩꯉꯣꯟꯗꯪ ꯉꯥꯇ ꯍꯥꯏꯌꯦꯅꯦ
ꯎꯝ ꯑꯩꯗꯤ ꯁꯥꯟꯅꯗꯦ ꯉꯁꯤꯗꯤ ꯉꯁꯥꯏ ꯏꯕꯥꯅꯤ ꯃꯔꯛ ꯋꯥꯔꯤ ꯁꯥꯟꯅꯕꯗꯣ ꯃꯗꯨꯏ ꯃꯇꯨꯡꯗ ꯑꯩ ꯆꯪꯗꯦ
ꯎꯝ ꯑꯗꯨ ꯅꯪꯁꯨ ꯁꯥꯟꯅꯩꯗꯨꯗꯤ ꯉꯔꯥꯡ
ꯉꯔꯥꯡ ꯈꯛꯇꯅꯦ
ꯉꯁꯥꯏꯁꯨ ꯅꯨꯄꯤ ꯑꯃꯔ ꯑꯅꯤꯔ ꯑꯞ ꯅꯪꯅ ꯅꯝꯕ ꯄꯤꯕ꯭ꯔꯥ ꯃꯤ ꯑꯇꯩꯅ ꯄꯤꯕ꯭ꯔꯥ ꯈꯪꯗꯦ
ꯑ-ꯑ-ꯑꯩ ꯑꯩꯅ ꯅꯝꯕꯔ ꯄꯤꯌꯦ ꯍꯥꯏꯕ
ꯅꯠꯇꯦ ꯅꯠꯇꯦ ꯀꯅꯥꯅ ꯅꯝꯕꯔ ꯄꯤꯕ꯭ꯔꯥ ꯃꯤ ꯑꯃꯥ ꯄꯤꯔꯝꯒꯅꯦꯕ ꯎꯝ ꯑꯗꯣ ꯀꯃꯥꯏ ꯇꯧꯕ꯭ꯔꯥ ꯈꯪꯗꯦ